ꯍꯂꯣ
ꯍꯜꯂꯥꯎ
ꯇꯥꯕ꯭ꯔꯣ
ꯑꯣꯏ ꯇꯥꯌꯦ ꯅꯣꯏ ꯋꯥꯔꯤ ꯁꯥꯕꯁꯨ ꯋꯥꯏꯍꯦ
ꯑꯩꯈꯣꯏꯗꯤ ꯋꯥꯗꯦꯗꯥ
ꯏꯅꯔꯖꯤꯗꯤ ꯂꯣꯏꯔꯦꯗ ꯑꯩꯗꯤ
ꯈꯣꯏ ꯏꯅꯔꯖꯤꯗꯤ ꯑꯗꯨꯝ ꯃꯥꯡꯕꯅꯦ
ꯏꯅꯔꯖꯤ ꯃꯥꯟ ꯆꯥꯛ ꯆꯥꯕ ꯂꯣꯏꯒ꯭ꯔꯦ ꯑꯩꯗꯤ
ꯑꯗꯨꯗꯤ ꯏꯅꯔꯖꯤ ꯈꯔ ꯒꯦꯟ ꯇꯧꯔꯦꯅꯦ ꯅꯪꯗꯤ
ꯑꯣꯏ ꯏꯅꯔꯖꯤ ꯒꯦꯟ ꯇꯧꯔ ꯀꯣꯜ ꯇꯧꯔꯛꯄꯅꯦ
ꯑꯗꯨꯅ ꯐꯔꯦꯗꯥ ꯑꯩꯈꯣꯏꯁꯨ ꯈꯔ ꯆꯥ ꯆꯥꯗꯥꯗꯤ ꯌꯥꯔꯣꯏ ꯁꯤꯗꯤ
ꯎꯝ ꯋꯥ ꯈꯔ ꯆꯥꯎꯑꯣ ꯆꯥꯔꯒ ꯇꯦꯟ ꯇꯨꯟꯇꯤ ꯃꯤꯅꯤꯠꯀꯨꯝꯕ ꯇꯨꯝꯐꯝꯗ ꯀꯔꯤꯁꯨ ꯂꯦꯡꯗꯕꯤꯗ ꯔꯦꯁ ꯇꯧꯑꯣ
ꯎꯝ ꯑꯗꯨꯃꯥꯏꯟ ꯇꯧꯕ ꯇꯥꯔꯦ
ꯂꯥꯛꯄꯅꯦ
ꯑꯣ ꯀꯔꯤ ꯆꯥꯔꯒ ꯂꯩꯕꯅꯣꯅꯦ ꯅꯪ
ꯂꯦꯁ ꯆꯥꯕꯅꯤꯅ ꯑꯪꯀꯜꯆꯤꯞ
ꯑꯣ
ꯃꯈꯣꯟ ꯊꯣꯛꯄ꯭ꯔꯣ
ꯈꯔ ꯈꯔꯗꯤ ꯊꯣꯛ ꯋꯦ ꯋꯦ
ꯑꯣꯡ
ꯅꯣꯏꯒꯤꯁꯦ ꯑꯗꯨꯒꯨꯝꯕ ꯂꯩꯕ ꯌꯥꯕ ꯅꯣꯏ ꯗꯨꯀꯥꯟ ꯃꯅꯥꯛꯇꯥ ꯂꯩꯕ꯭ꯔꯣꯅꯦ
ꯅꯣꯔꯤꯁ ꯗꯨꯀꯥꯟ ꯑꯃ ꯂꯩꯌꯦꯕꯀꯣ ꯑꯈꯣꯏ ꯀꯟꯇꯤ ꯑꯩꯈꯣꯏꯒꯤ
ꯑꯣ
ꯎꯁꯤꯕꯧ ꯎꯁꯤꯕꯧꯒꯤ ꯗꯨꯀꯥꯟ
ꯑꯣ ꯃꯥꯅ ꯑꯗꯨ ꯗꯨꯀꯥꯟꯗꯣ ꯑꯥ ꯃꯥꯄꯨ ꯑꯣꯏꯕꯥ
ꯎꯝ ꯃꯥꯒꯤ ꯃꯥꯒꯤ ꯁꯤꯁꯇꯔꯅꯤꯅ ꯃꯄꯨꯗꯤ ꯑꯣꯏꯕ ꯑꯗꯨꯝ ꯃꯥꯅ ꯑꯗꯨꯝ ꯐꯝꯃꯦꯕꯀꯣ
ꯑꯣ
ꯑꯥꯗꯨ ꯗꯨꯀꯥꯟꯗ ꯐꯝꯃ ꯃꯥꯁꯨ ꯑꯗꯨꯝ ꯂꯥꯏꯔꯤꯛꯀꯨꯝꯕ ꯄꯥꯏ
ꯑꯣ ꯑꯠꯆꯥ ꯑꯗꯨ ꯃꯤ ꯌꯥꯝ ꯂꯥꯛꯄ꯭ꯔꯣ ꯀꯥꯁꯇꯣꯃꯔꯗꯤ ꯀꯃꯥꯏ ꯇꯧꯒꯦ
ꯂꯥꯛꯔꯝꯒꯥꯅꯤ ꯋꯥꯏ
ꯃꯤ ꯌꯥꯝ ꯂꯥꯛꯄ꯭ꯔꯣ
ꯌꯥꯝ ꯂꯥꯛꯄ ꯍꯥꯏꯕ ꯅꯠꯇꯦ ꯑꯗꯨꯑꯣꯏꯔꯁꯨ ꯑꯗꯨꯝ ꯂꯥꯛꯏꯅ ꯕꯤꯖ꯭ꯌꯨꯅꯦꯁꯇꯤ ꯑꯗꯨꯝ ꯌꯥꯏꯅ
ꯑꯣ ꯑꯗꯨ ꯃꯣꯏ ꯑꯗꯨꯗꯤ ꯃꯣꯏꯗꯤ ꯐ꯭ꯂꯥꯏꯗꯦꯒꯤ ꯄꯨꯔꯥꯒ ꯇꯧ ꯃꯥꯜꯂꯦ ꯃꯣꯏ ꯃꯣꯏꯅ ꯌꯣꯡꯉꯣ ꯇꯧꯕ ꯄꯣꯠ ꯆꯩꯁꯤꯡꯗꯣ
ꯀꯣꯔꯥꯔ ꯀꯣꯔꯥꯔꯗꯒꯤ
ꯄꯣꯁ ꯑꯣꯐꯤꯁꯀꯤ ꯃꯑꯣꯡꯗꯥꯀꯣ
ꯎꯝ ꯄꯣꯁ ꯑꯣꯐꯤꯁꯀꯤ
ꯑꯣ
ꯄꯩꯁꯥꯗꯤ ꯑꯗꯨꯗꯤ ꯈꯔ ꯈꯔꯗꯤ ꯐꯪꯃꯜꯂꯦ ꯌꯥꯝ ꯌꯥꯝ ꯐꯪꯒꯗꯧꯕ꯭ꯔꯣ ꯀꯃꯥꯏ ꯇꯧꯒꯦ
ꯑꯦ ꯈꯥꯛ ꯑꯥ ꯈꯪꯗꯦ ꯑꯗꯣ ꯃꯣꯏꯒꯤꯗꯃꯛꯇꯤ ꯑꯗꯨꯝ ꯌꯥꯏ ꯍꯥꯏꯅ ꯍꯥꯏꯕꯤꯒꯦ ꯇꯧꯔꯝꯅꯤꯅ
ꯑꯣ ꯑꯗꯣ ꯗꯨꯀꯥꯟꯒꯤ ꯔꯦꯟ ꯐꯤꯒꯨꯝꯕꯗꯤ ꯂꯩꯔꯝꯅꯤꯅ ꯑꯗꯨꯒꯨꯝꯕꯗꯣ ꯌꯥꯝ ꯇꯥꯡꯕ꯭ꯔꯣ ꯀꯃꯥꯏꯟ ꯇꯧꯕꯀꯣ ꯊꯥ ꯊꯥꯒꯤ ꯔꯦꯟ ꯐꯤ ꯑꯦꯃꯥꯎꯇ ꯀꯌꯥꯒꯨꯝꯕ ꯑꯣꯏꯔꯖꯥꯠꯅꯣꯅꯦ
ꯌꯥꯝ ꯇꯥꯡꯗꯕꯅꯦ ꯑꯩꯈꯣꯏꯒꯤꯁꯨ ꯌꯥꯝ ꯇꯥꯡꯗꯦꯕꯀꯣ ꯌꯨꯝꯗꯣ ꯌꯥꯝ ꯄꯤꯛꯑꯦꯅ ꯃꯣꯏꯒꯤꯁꯨ ꯇꯦꯟ ꯃꯣꯏꯒꯤꯁꯨ ꯇꯦꯟ ꯊꯥꯎꯖꯟ ꯑꯦꯂꯦꯚꯦꯟ ꯊꯥꯎꯖꯟꯒꯨꯝꯕ ꯑꯣꯏꯔꯝꯒꯅꯦ
ꯑꯣ
ꯑꯩꯒꯤ ꯋꯥꯈꯜꯗꯗꯤ ꯑꯗꯨꯝ ꯌꯥꯏ ꯍꯥꯏꯅ ꯈꯜꯂꯦ ꯃꯣꯏꯁꯨ ꯑꯗꯨꯝ ꯌꯥꯕꯒꯤ ꯇꯧꯔ ꯆꯍꯤ ꯑꯃ ꯑꯣꯏꯈ꯭ꯔꯦ
ꯅꯣꯏꯒꯤꯗꯤ ꯀꯌꯥ ꯑꯣꯏꯒꯦ
ꯑꯈꯣꯏꯒꯤ ꯑꯦꯂꯦꯚꯦꯟ ꯊꯥꯎꯖꯟ
ꯑꯣ ꯑꯗꯨꯗꯤ ꯑꯦꯂꯦꯚꯦꯟꯗꯤ ꯑꯣ ꯑꯆꯥ ꯍꯟꯗꯛꯅꯔꯣ
ꯎꯝ
ꯀꯌꯥ ꯑꯣꯏꯔꯦ ꯍꯧꯖꯤꯛꯇ
ꯍꯥꯟꯅꯗꯤ ꯇꯦꯟ ꯊꯥꯎꯖꯟ ꯑꯣꯏꯔꯝꯕꯅꯦꯕ
ꯎꯝ
ꯑꯗꯣ ꯍꯧꯖꯤꯛꯇꯤ ꯑꯦꯂꯦꯚꯦꯟ ꯊꯥꯎꯖꯟ ꯑꯣꯏꯈ꯭ꯔꯦ
ꯑꯣ ꯑꯆꯥ
ꯎꯝ ꯍꯝ
ꯑꯗꯨ ꯗꯤꯄꯣꯖꯤꯠꯀꯨꯝꯕꯖꯨ ꯊꯝꯕ꯭ꯔꯣ ꯅꯣꯏꯁꯦ
ꯊꯝꯃꯦ
ꯗꯤꯄꯣꯖꯤꯠ ꯀꯌꯥꯒꯨꯝꯕ ꯂꯧꯒꯦ
ꯑꯁ ꯑꯗꯨꯗꯤ ꯑꯩꯗꯤ ꯈꯪꯗ꯭ꯔꯦꯗ ꯗꯤꯄꯣꯠꯖꯤꯠ ꯀꯌꯥꯗꯤ ꯊꯝꯕ꯭ꯔꯥ
ꯗꯤꯄꯣꯖꯤꯠꯁꯨ ꯈꯔ ꯆꯥꯎꯒꯗꯧꯕ ꯃꯥꯜꯂꯦꯅꯦ ꯑꯗꯨꯗꯤ
ꯎꯝ ꯈ꯭ꯔꯗꯤ ꯊꯝꯕꯗꯤ ꯊꯝꯕꯅꯦ
ꯑꯣ ꯋꯥꯟ ꯂꯦꯛꯁ ꯋꯥꯟ ꯂꯥꯛꯀꯨꯝꯕꯗꯤ ꯊꯥꯝꯗꯧꯃꯜꯂꯦꯀꯣ
ꯥꯍꯥꯏꯁ ꯅꯠꯇꯦꯍꯦ ꯐꯤꯐꯇꯤꯟ ꯊꯥꯎꯖꯟ ꯐꯤꯐꯇꯤ ꯊꯥꯎꯖꯟ ꯑꯗꯨꯒꯨꯝꯕ ꯑꯣꯏꯔꯝꯅꯤꯗ ꯀꯗꯥꯏꯗꯒꯤ
ꯗꯤꯃꯥꯟ ꯗꯤꯃꯥꯟ ꯑꯗꯨꯒꯨꯝꯕ ꯔꯦꯟꯗꯤ ꯗꯤꯃꯥꯟꯗꯤ ꯌꯥꯝ ꯌꯥꯝ ꯂꯩꯗꯧ ꯃꯥꯜꯂꯦ
ꯈꯪꯗꯦ ꯑꯩꯈꯣꯏꯒꯤ ꯑꯁꯤ ꯑꯩꯈꯣꯏꯒꯤ ꯑꯩꯈꯣꯏꯒꯤ ꯃꯐꯝꯗꯤ ꯔꯦꯟ ꯌꯨꯝꯁꯦ ꯗꯨꯀꯥꯟꯁꯦ ꯄꯤꯛꯑꯦꯕꯀꯣ ꯄꯤꯛꯂꯒ ꯌꯥꯝꯃꯦꯕ ꯑꯗꯨꯒꯤ ꯔꯦꯟꯗꯣ ꯃꯣꯏꯁꯨ ꯌꯥꯝ ꯌꯥꯝꯅꯗꯤ ꯍꯪꯗꯦ
ꯑꯆꯥ ꯆꯥ ꯑꯗꯣ ꯁꯁ ꯔꯦꯟꯒꯨꯝꯕ ꯊꯤꯔꯗꯤ ꯅꯣꯏ ꯍꯥꯏꯕꯗꯤ ꯗꯨꯀꯥꯟ ꯇꯧꯅꯤꯡꯉꯥꯏ ꯑꯗꯨꯒꯨꯝꯕ ꯊꯤꯔꯗꯤ ꯑꯗꯨꯝ ꯐꯪꯒꯗ꯭ꯔꯣ
ꯐꯪꯒꯅꯤ ꯐꯪꯕꯗꯤ ꯐꯪꯒꯅꯤ ꯑꯗꯣ ꯂꯣꯀꯦꯁꯟꯁꯨ ꯌꯥꯝ ꯏꯝꯄꯣꯔꯇꯦꯟ ꯑꯣꯏꯌꯦꯅ ꯑꯗꯨꯅꯦ
ꯎꯝ ꯅꯪꯒꯤ ꯕ꯭ꯔꯥꯗꯔ ꯑꯃ ꯑꯗꯨꯗ ꯅꯣꯏꯒ ꯂꯩꯃꯤꯟꯅꯕ ꯅꯨꯄꯥꯗꯣ
ꯑꯥ
ꯑꯗꯨꯒꯨꯝꯕ ꯗꯨꯀꯥꯟ ꯍꯥꯡꯒꯦꯅ ꯋꯥꯈꯜ ꯂꯩꯃꯜꯂꯦꯅꯦ
ꯎꯝ
ꯁꯤꯗ ꯗꯨꯀꯥꯟ ꯗꯨꯀꯥꯟ ꯗꯨꯀꯥꯟ ꯍꯥꯏꯌꯦꯅ ꯑꯗꯨꯒꯨꯝꯕ
ꯎꯝ ꯎꯝ ꯑꯗꯨꯝ ꯑꯗꯨꯒꯨꯝꯕ ꯇꯧꯗꯣ ꯇꯜꯂꯦꯟ ꯂꯩ ꯇꯧꯅꯦ
ꯎꯝ ꯎꯝ
ꯃꯔꯤꯡ ꯅꯨꯄꯤꯁꯨ ꯑꯗꯨꯝ ꯌꯥꯝ ꯍꯥꯏꯕꯅꯦ ꯃꯥꯅ ꯈꯪꯅꯕ ꯅꯨꯄꯤꯗꯣ
ꯃꯣꯢ ꯑꯅꯤꯗꯤ ꯐꯖꯅ ꯈꯪꯅꯔ ꯈꯪꯅꯕ ꯃꯥꯜꯂꯦꯅꯦꯀꯣ
ꯃꯥꯜꯂꯦ ꯍꯣꯏ ꯉꯔꯥꯡꯁꯨ ꯃꯥꯒꯤ ꯃꯥꯅ ꯈꯪꯅꯕꯒꯤ ꯅꯨꯄꯤꯒꯤ ꯃꯅꯥꯎ ꯅꯨꯨꯄꯤꯗꯣ
ꯎꯝ
ꯊꯕꯛ ꯇꯣꯛꯈ꯭ꯔꯦ ꯍꯥꯏꯌꯦ ꯑꯗꯣ ꯊꯕꯛ ꯇꯣꯛꯔꯒ ꯊꯕꯛ ꯑꯇꯣꯞꯄ ꯊꯕꯛ ꯊꯤꯌꯦ ꯍꯥꯏꯌꯦ
ꯎꯝ
ꯑꯗꯨ ꯊꯤꯕꯤꯒꯤ ꯑꯗꯨꯒꯤꯗ ꯑꯝ ꯃꯥꯒꯤ ꯊꯕꯛ ꯑꯅꯧꯕ ꯊꯕꯛ ꯑꯃꯕꯨ ꯄꯨꯠꯆꯠꯄꯤꯌꯨ ꯍꯥꯏꯌꯦ ꯍꯥꯏꯌꯦ ꯑꯗꯨ ꯉꯔꯥꯡ ꯆꯠꯄ ꯃꯥꯜꯗꯥ ꯑꯗꯨꯗ
ꯊꯕꯛꯗꯤ ꯊꯤꯕ ꯂꯥꯏꯕ꯭ꯔꯥ ꯅꯣꯏꯔꯣꯝꯗ
ꯅꯨꯄꯤꯒꯤ ꯊꯕꯛꯀꯨꯝꯕꯗꯤ ꯑꯗꯨꯝ ꯂꯩꯌꯦ ꯑꯗꯣ ꯅꯨꯄꯥꯒꯤꯗꯤ ꯈꯔ ꯂꯨꯑꯦ
ꯑꯣ
ꯅꯪꯗꯤ ꯑꯁꯤꯒꯨꯝꯕꯗ ꯂꯥꯛꯀꯅꯤ ꯍꯥꯏꯕꯒꯤ ꯋꯥꯈꯜ ꯂꯩꯕ꯭ꯔꯣ ꯀꯃꯥꯏ ꯇꯧꯕ꯭ꯔꯣ
ꯂꯥꯛ ꯂꯥꯛꯄꯁꯨ ꯌꯥꯏꯅ
ꯂꯥꯛꯀꯦ ꯂꯥꯛꯄ ꯌꯥꯏ ꯍꯥꯏꯅ ꯋꯥꯈꯜ ꯂꯩꯕ꯭ꯔꯣ
ꯁꯤꯗ ꯈꯔ ꯂꯩꯔꯒ ꯂꯩꯕ ꯅꯨꯡꯉꯥꯏꯇ꯭ꯔꯗꯤ ꯑꯩꯈꯣꯏꯁꯨ ꯊꯣꯔꯅꯤ ꯑꯥꯎꯠꯁꯥꯏꯠꯗ
ꯑꯗꯣ ꯁꯤꯗ ꯂꯥꯛꯔ ꯀꯩ ꯇꯧꯗꯣꯏꯕ ꯑꯥꯎꯠꯁꯥꯏꯠ ꯆꯠꯂꯒ ꯀꯔꯤ ꯊꯕꯛ ꯇꯧꯗꯣꯏꯕ
ꯇꯧꯕ ꯌꯥꯕ ꯇꯧꯅꯤꯅ ꯑꯗꯨꯝ
ꯑꯩꯒꯤ ꯋꯥꯈꯟꯗꯗꯤꯀꯣ
ꯎꯝ
ꯊꯕꯛ ꯇꯧꯔꯒ ꯂꯥꯏꯔꯤꯛ ꯇꯝꯕ ꯍꯥꯏꯕꯗꯤ ꯂꯨꯕꯅꯤꯀꯣ
ꯑꯗꯨ ꯌꯥꯝ ꯂꯧꯕꯅꯤ ꯍꯣꯏ
ꯐꯣꯀꯁꯇꯣ ꯄꯤꯕ ꯉꯝꯗꯦꯕꯀꯣ
ꯃꯥꯅꯦ ꯃꯥꯅꯦ
ꯑꯗꯨ ꯑꯩꯈꯣꯏ ꯐꯣꯀꯁ ꯄꯤꯕ ꯉꯝꯇꯕꯒ ꯊꯕꯛꯀꯤ ꯏꯁꯇ꯭ꯔꯦꯁꯇꯨꯒ ꯑꯩꯈꯣꯏ ꯊꯕꯛ ꯇꯧꯋꯦ ꯍꯥꯏꯔꯗꯤ ꯊꯕꯛꯀꯤ ꯋꯥꯈꯟꯗꯣ ꯑꯩꯈꯣꯏ ꯈꯜꯂꯦꯕ ꯂꯥꯏꯔꯤꯛꯀꯤ ꯋꯥꯈꯟꯁꯦ ꯈꯟꯕ ꯃꯇꯝ ꯂꯩꯇꯦꯕꯀꯣ
ꯎꯝ
ꯑꯗꯨꯅ ꯑꯥꯏꯗꯤ ꯂꯥꯏꯔꯤꯛ ꯇꯝꯕ ꯃꯇꯝꯗ ꯐꯖꯅ ꯇꯝꯃꯣ ꯇꯝꯗ꯭ꯔꯦ ꯍꯥꯏꯔꯗꯤ ꯄꯩꯁꯥ ꯊꯤꯔꯗꯤ ꯐꯠ ꯐꯖꯅ ꯊꯤꯌꯣ ꯍꯥꯏꯅ ꯑꯩꯗꯤ ꯍꯥꯏꯅꯤꯡꯕꯅꯦ ꯑꯩꯒꯤ ꯋꯥꯈꯟꯗꯗꯤ
ꯍꯜꯂꯣ ꯍꯜꯂꯣ ꯍꯜꯂꯣ